ꯍꯜꯂꯣ ꯍꯜꯂꯣ꯫ ꯀꯩꯗꯧꯔꯤꯒꯦ꯫
ꯀꯔꯤꯁꯨ ꯇꯧꯗꯦ꯫ ꯑꯦ꯫
ꯆꯥꯛ ꯆꯥꯔꯕꯣ꯫
ꯍꯧꯖꯤꯛ ꯆꯥꯛ ꯆꯥꯔꯗꯤ ꯍꯣꯏ ꯍꯣꯔꯦꯟ ꯆꯥꯅꯤꯡꯉꯔꯣꯏꯌꯦ꯫
ꯍꯩꯃꯥ ꯃꯤꯗꯤ ꯐꯤꯒꯔꯒ ꯁꯦꯝꯃꯤꯕ ꯃꯥꯜꯂꯦ꯫
ꯑꯩꯌꯥ ꯁꯦꯝꯃꯤꯌꯦ꯫
ꯑꯁ ꯑꯩꯗꯤ ꯉꯥꯔꯥꯡ ꯕꯣꯜꯁꯨ ꯌꯦꯡꯗ꯭ꯔꯦ꯫ ꯅꯨꯉꯥꯏꯕ꯭ꯔꯣ ꯕꯣꯜ꯫
ꯎꯝ ꯅꯨꯡꯉꯥꯏ ꯌꯥꯝꯅ꯫
ꯏꯁ ꯈꯣꯏꯗꯤ ꯅꯣꯡ ꯆꯨꯒꯦꯗꯧꯔꯤ ꯅꯨꯡꯁꯤꯠ ꯀꯟꯕꯗꯣ ꯂꯣꯏꯔꯦ꯫
ꯑꯣ꯫
ꯁꯨꯅꯥꯃꯤꯒ ꯂꯥꯛꯇꯧꯃꯥꯟ
ꯄꯥꯏꯈꯤꯅꯤꯒꯣ ꯁꯨꯅꯃꯤꯗ
ꯄꯥꯏꯒꯗꯧꯕ ꯋꯦꯠꯇꯤ ꯅꯠꯇ꯭ꯔꯦꯗ
ꯁꯝꯅ ꯍꯥꯏꯔꯕꯗ ꯄꯥꯏꯒꯗꯧꯕ ꯋꯦꯠꯇꯤ ꯅꯠꯇ꯭ꯔꯦꯕ ꯇꯧꯔꯤꯁꯤ
ꯎꯝ ꯊꯕꯛ ꯍꯜꯂꯛ ꯍꯜꯂꯛꯑꯕꯣ
ꯍꯜꯂꯛꯇ꯭ꯔꯤꯌꯦ ꯊꯕꯛꯇ ꯂꯩꯌꯦ ꯕ꯭ꯔꯦꯛ ꯐꯥꯕꯩꯅꯦ
ꯑꯣ
ꯃꯇꯝꯁꯦ ꯃꯥꯡꯍꯟꯕ ꯌꯥꯗꯦ ꯑꯈꯣꯏꯗꯤ
ꯍꯦ ꯍꯦ ꯍꯦ ꯀꯩꯀꯩ ꯇꯧꯒꯦ ꯉꯁꯤꯗꯤ
ꯀꯔꯤꯁꯨ ꯇꯧꯗꯦ ꯉꯁꯥꯏꯗꯒꯤ ꯇꯨꯝꯃ ꯂꯩ ꯐꯣꯟ ꯌꯦꯡꯔꯒ ꯇꯨꯝꯕꯅꯦ
ꯑꯦ ꯏꯅꯥꯛꯇ ꯀꯣꯏꯔꯛꯑꯣ
ꯄꯩꯁꯥ ꯈꯣꯝꯒꯤꯒꯦ ꯑꯗꯨꯒ ꯂꯥꯛ
ꯀꯩꯅꯣ ꯁꯨꯄꯔꯃꯦꯟꯗ ꯍꯥꯏꯖꯧꯅ
ꯁꯨꯄꯔꯃꯤꯟꯗꯣ ꯊꯕꯛ ꯆꯤꯜꯂꯤ ꯍꯥꯏꯌꯦ
ꯎꯝ ꯎꯝ ꯑꯌꯨꯛꯇꯤ ꯀꯩ ꯏꯟꯁꯥꯡ ꯆꯥꯕ꯭ꯔꯣ
ꯗꯥꯜ ꯗꯥꯜ ꯆꯥꯏꯌꯦ
ꯑꯁ ꯗꯥꯜ ꯍꯥꯢꯔ ꯍꯟꯗꯛ ꯈꯣꯢ ꯗꯥꯜ ꯆꯥꯃꯟꯕꯩ ꯅꯨꯡꯁꯤꯠꯁꯨ ꯊꯣꯛꯄꯁꯤ ꯊꯣꯛꯄ ꯁꯤ
ꯂꯣꯢꯔꯦ ꯑꯗꯨꯗ ꯃꯅꯝꯁꯨ
ꯗꯥꯜ ꯆꯥꯃꯟꯗꯅ ꯋꯥꯔꯦ
ꯋꯥꯏ ꯋꯥꯏ ꯗꯥꯜ ꯆꯥꯕꯁꯦ ꯋꯥꯏ ꯑꯂꯥꯏꯕ ꯊꯕꯛ ꯅꯠ
ꯎꯝ
ꯍꯛꯆꯥꯡ ꯁꯣꯟꯕ ꯃꯤꯅ ꯆꯥꯒꯗꯧꯕ ꯆꯤꯟꯖꯥꯛ ꯅꯠꯇꯦꯕ
ꯎꯝ ꯃꯥꯅꯦ ꯃꯥꯅꯦ
ꯍꯣꯏꯌꯦ ꯑꯩ ꯑꯅꯥ ꯑꯌꯦꯛ ꯌꯥꯎꯗꯦꯀꯣ
ꯌꯥꯎꯗꯦ ꯌꯥꯎꯗꯦ
ꯎꯝ ꯍꯣꯏ ꯍꯣꯏ ꯐꯖꯟ ꯐꯖꯟ ꯂꯩꯒꯗꯧꯕꯅꯤ
ꯅꯥꯚ ꯌꯥꯗꯦ
ꯅꯚ ꯌꯥꯗꯦ ꯅꯕ ꯌꯥꯗꯦ
ꯈꯣꯢ ꯈꯨꯟ ꯕꯣꯜ ꯁꯅꯕ꯭ꯔꯣ ꯍꯟꯗꯛꯀꯥꯟ
ꯎꯝ ꯁꯥꯟꯅꯩꯌꯦ
ꯅꯣꯏꯗꯤ ꯚꯣꯜꯂꯤꯕꯣꯜ ꯁꯥꯟꯅꯗ꯭ꯔꯦ
ꯑꯃꯨꯛ ꯅꯍꯥꯟ ꯍꯧꯕꯅꯦ
ꯁꯅꯥꯕ ꯍꯧꯈ꯭ꯔꯦ ꯑꯃꯨꯛꯀ
ꯎꯝ
ꯑꯁ ꯑꯩ ꯈꯨꯟ ꯌꯥꯝ ꯅꯤꯡꯁꯤꯡꯉꯦ ꯑꯁ ꯋꯥꯈꯟꯗꯗꯤ ꯍꯟꯅꯤꯡꯕ ꯍꯛꯆꯥꯡꯅꯗꯤ ꯍꯟꯅꯤꯡꯗꯕ ꯂꯑꯣ ꯑꯣ
ꯂꯧꯕ ꯂꯥ
ꯅꯪꯅ ꯂꯧꯕ ꯂꯥꯛꯄꯗꯨꯅꯦ ꯑꯩꯅ ꯉꯥꯏꯔꯤꯁꯦ
ꯂꯛꯀꯦ ꯂꯥꯛꯀꯦ ꯂꯩꯔꯝꯃꯨ
ꯀꯝ ꯀꯥꯟ ꯂꯧ ꯂꯥꯛꯇꯣꯏꯅꯣ
ꯗꯨꯝ ꯄꯩꯁꯥ ꯈꯣꯝꯈꯤꯒꯦ ꯑꯗꯨꯒ ꯂꯥꯛ
ꯅꯪꯒꯤꯗꯣ ꯍꯟꯗꯛ ꯊꯥꯒꯤ ꯑꯣꯢ
ꯄꯩꯁꯥ ꯌꯥꯝ ꯌꯥꯝ ꯈꯣꯡꯒꯤꯒꯦ ꯑꯗꯨꯒ ꯂꯥꯛꯈꯦ
ꯍꯣꯏ ꯍꯣꯏ ꯈꯣꯝꯖꯤꯜꯂꯣ ꯈꯣꯝꯖꯤꯜꯂꯣ ꯉꯥꯏꯔꯝꯗꯣꯏꯅꯦ
ꯉꯥꯢꯔꯝꯃꯨ
ꯆꯤꯛꯄ ꯃꯐꯝ ꯂꯩꯇꯦ ꯁꯤꯗ ꯃꯐꯝ ꯈꯨꯗꯤꯡ ꯂꯥꯡꯕ ꯂꯥꯡꯕ ꯉꯥꯛꯇ
ꯍꯅꯣ
ꯍꯂꯣ ꯎꯝ
ꯇꯥꯕꯤꯔꯤꯕꯣ
ꯇꯥꯏꯌꯦ
ꯑꯩ ꯇꯨꯝꯅꯤꯡꯈ꯭ꯔꯦ ꯑꯁ ꯀꯩ ꯀꯩ ꯇꯧꯒꯦ ꯉꯁꯤꯗꯤ ꯅꯨꯡꯊꯤꯟ ꯆꯨꯞꯄ ꯇꯨꯝꯈ꯭ꯔꯦ
ꯅꯨꯡꯗꯤꯟ ꯆꯨꯞꯄ ꯇꯨꯝꯒꯔꯦ
ꯐꯤ ꯁꯥꯗꯕ꯭ꯔꯣ ꯍꯟꯗꯛꯇꯤ ꯍꯥꯟꯅ ꯐꯤ ꯁꯥꯕꯒꯨꯝ ꯇꯧꯗꯥꯏꯅꯦ
ꯁꯥꯏꯌꯦ ꯁꯥꯏꯌꯦ ꯅꯪꯒꯤ ꯁꯥꯔꯤꯌꯦ
ꯗꯨ ꯍꯥꯏꯔꯛꯑꯩ ꯀꯩꯅꯣꯝꯃ ꯄꯥꯝꯃꯦ ꯑꯩꯖꯦ ꯑꯈꯣꯏꯒꯤ ꯑꯥ ꯅꯨꯄꯥ ꯈꯣꯏꯅ ꯏꯟꯕ ꯑꯃꯗꯣ
ꯀꯔꯤ ꯑꯉꯥꯡꯕ
ꯍꯣꯏ ꯐꯤ ꯑꯉꯥꯡꯕꯒ ꯑꯉꯧꯕ ꯇꯧꯕꯗꯣ ꯑꯗꯨ ꯅꯠꯇꯕꯤꯗ ꯑꯩꯗꯤ ꯔꯦꯗꯀ ꯕ꯭ꯂꯨꯗ ꯑꯣꯏꯅ ꯄꯥꯝꯃꯤ
ꯑꯣ ꯁꯥꯕꯤꯔ ꯂꯣꯏꯔꯦ ꯀꯩꯅꯣ
ꯑꯁꯦꯡꯕꯩꯩꯅꯦ ꯌꯥꯝ ꯄꯥꯝꯃꯦ ꯑꯗꯨ ꯏꯃꯥꯉꯣꯟꯗꯁꯨ ꯁꯥꯕꯤꯌꯣꯗꯤ ꯍꯥꯏꯕꯅꯦ ꯑꯗꯨ ꯁꯥꯕꯤꯅꯤꯉꯥꯏ ꯃꯤ ꯂꯩꯇꯕꯗꯨ
ꯑꯩ ꯁꯥꯕꯤꯔ ꯂꯣꯏꯔꯦ ꯀꯩꯅꯣ
ꯑꯥ ꯅꯪ ꯁꯥꯕ ꯍꯥꯏꯕ꯭ꯔꯣ ꯑꯗꯨꯒꯨꯝꯕ
ꯍꯩꯌꯦ ꯍꯩꯌꯦ ꯂꯣꯢꯅ ꯍꯩꯌꯦ
ꯑꯗꯨꯒ ꯃꯌꯦꯛ ꯃꯌꯦꯛ ꯀꯩꯅꯣ ꯇꯧꯕꯗꯨꯁꯨ ꯈꯟꯕꯗꯨꯁꯨ
ꯃꯤ ꯈꯟꯕꯗꯤ ꯍꯩꯇ꯭ꯔꯤꯗ
ꯎꯝ
ꯎꯝ ꯇꯨ
ꯑꯝ ꯑꯦ
ꯅꯣꯏ ꯅꯣꯏ ꯊꯕꯛ ꯇꯧꯐꯝꯒ ꯂꯩꯐꯝ ꯅꯛꯅꯕ꯭ꯔꯣ
ꯅꯪꯅ ꯍꯧꯖꯤꯛ ꯁꯕꯦꯟ ꯀꯦꯂꯣꯃꯤꯠꯇ꯭ꯔ ꯆꯠꯇꯣꯢꯅꯤ
ꯑꯣ
ꯏꯁ ꯑꯌꯨꯛꯇ ꯇꯥꯕꯅꯤꯅꯀꯣ ꯑꯩꯗꯤ ꯑꯌꯨꯛ ꯉꯟꯇꯥ ꯍꯧꯒꯠꯇ꯭ꯔꯗꯤ ꯕꯁ ꯅꯪꯗꯦꯕ ꯑꯗꯨꯒꯤ ꯑꯁ ꯉꯁꯤꯗꯤ ꯄꯨꯡ ꯅꯥꯏꯟ ꯇꯥꯈ꯭ꯔꯦ ꯍꯧꯒꯠꯄꯗꯣ ꯑꯁ ꯆꯦꯂ ꯆꯠꯄꯁꯤ ꯁ꯭ꯇꯦꯁꯟꯗ ꯍꯦꯛ ꯁ꯭ꯇꯦꯁꯟ ꯌꯧꯕꯒ ꯕꯁ ꯐꯪꯉꯤ ꯈꯔꯥ ꯊꯦꯡꯉꯗꯤ ꯐꯪꯉꯣꯏꯗꯕꯅꯤ ꯑꯩꯁ ꯃꯤꯅ ꯃꯤ ꯆꯤꯜꯂꯤꯕ ꯂꯦꯞꯄꯅꯦ ꯑꯁ ꯁꯥꯕꯦꯟ ꯀꯤꯂꯣꯃꯤꯇꯔ ꯂꯦꯞꯄ ꯆꯠꯄꯗꯨꯗꯤ ꯂꯣꯏꯔꯦꯍꯦ ꯑꯗꯨꯒ ꯑꯃꯨꯛ ꯊꯕꯛꯇꯁꯨ ꯑꯦꯠ ꯊꯥꯔꯇꯤ ꯑꯃꯨꯛ ꯂꯦꯞꯀꯅꯤ ꯑꯁ
ꯂꯦꯞꯃꯟꯗꯅ
ꯑꯩꯈꯣꯏ ꯇ꯭ꯔꯥꯐꯤꯛꯁꯨ ꯑꯗꯨꯔꯣꯝꯒꯤ ꯇ꯭ꯔꯥꯐꯤꯛꯀ ꯃꯅꯥꯗꯦ ꯁꯤ ꯇ꯭ꯔꯥꯐꯤꯛꯇꯤ ꯁꯥꯡꯉ ꯁꯥꯡꯕꯅꯦ
ꯄꯨꯡ ꯄꯨꯡ ꯀꯌꯥꯗ ꯊꯕꯛ ꯇꯧꯕ ꯍꯧꯕ꯭ꯔꯣ
ꯄꯨꯡ ꯇꯦꯟꯗ ꯍꯥꯡꯕꯅꯦꯕ ꯑꯩꯈꯣꯏ ꯁ꯭ꯇꯣꯔꯗꯣ ꯑꯗꯨ ꯇꯦꯟꯗ ꯍꯥꯡꯕꯗꯣ ꯇꯦꯟꯗꯒꯤ ꯁꯕꯦꯟ ꯐꯥꯎ ꯇꯧꯒꯅꯤꯕ ꯎ ꯎꯝ ꯎꯝ
ꯋꯥꯔꯧꯒꯅꯤ ꯈꯨꯠꯀ ꯍꯥꯒꯠꯖꯩꯗ
ꯀꯩꯗꯧꯔꯦ ꯄꯩꯁꯥ ꯄꯥꯏꯒꯗꯧꯕꯩ ꯃꯥꯜꯂꯦ
ꯄꯩꯁꯥ ꯄꯩꯁꯥ ꯐꯪꯒꯦꯔꯥ ꯈꯪꯗꯦꯅꯦ ꯎꯝ ꯄꯨꯁꯥ ꯐꯪꯒꯗꯧꯕ ꯃꯥꯜꯂꯦ
ꯄꯩꯁꯥ ꯐꯪꯗꯕꯤ ꯃꯤ ꯆꯩ ꯆꯥꯅꯤꯀꯣ
ꯎꯝ ꯆꯩ ꯑꯃꯨꯛ ꯆꯥꯗꯅ ꯄꯩꯁꯥ ꯐꯪꯕ꯭ꯔꯕꯨ
ꯑ ꯑꯩꯈꯣꯏ ꯈꯨꯟ ꯀꯟꯗꯤꯁꯟ ꯀꯃꯥꯏꯅ ꯇꯧꯔꯤꯒꯦ ꯍꯧꯖꯤꯛ
ꯀꯦꯝ ꯇꯧꯗꯦꯗ
ꯃꯣꯏ ꯚꯣꯂꯨꯟꯇꯤꯌꯥꯔ ꯀꯔꯤ ꯀꯔꯥ ꯆꯠꯄꯗꯤ ꯀꯃꯥꯏꯅ ꯇꯧꯕ꯭ꯔꯣ ꯖꯨꯠ ꯈꯣꯏꯁꯨ ꯆꯠꯄ꯭ꯔꯣ
ꯆꯠꯇꯦꯗ
ꯍꯥꯟꯅꯗꯤ ꯑꯩꯈꯣꯏ ꯒ꯭ꯔꯨꯞꯇ ꯍꯥꯞꯄꯤꯗꯨꯗꯤ ꯌꯨꯠꯈꯣꯏꯁꯨ ꯆꯠꯁꯦ ꯍꯥꯏꯅ
ꯈꯪꯗꯦ ꯑꯗꯨꯗꯤ
ꯍꯥꯟꯅ ꯒ꯭ꯔꯨꯞꯇ ꯊꯥꯏꯕꯀꯣ ꯀꯣꯏꯖꯨꯠ ꯀꯣꯏ ꯁꯨ ꯕꯣꯂꯨꯟꯇ꯭ꯌꯔꯗ ꯌꯥꯎꯕꯤꯁꯦ ꯍꯥꯏꯔꯒ ꯗꯨ ꯌꯥꯎꯕ꯭ꯔꯥ ꯌꯥꯎꯗꯕ꯭ꯔꯥ
ꯑ ꯂꯝꯕꯤꯗ ꯐꯝꯕ ꯑꯣꯏꯔꯝꯒꯅꯤꯅ ꯑꯗꯨꯗꯤ
ꯌꯥꯝ ꯏꯔꯥꯡ ꯀꯜꯂꯤꯕꫭ ꯍꯨꯖꯤꯛ
ꯀꯟꯗꯦꯗ
ꯎꯝ ꯕꯖꯥꯔꯒꯨꯝꯕ ꯊꯣꯛꯄ ꯀꯩꯁꯨ ꯇꯧꯗꯦ
ꯑ
ꯈꯣꯏꯔꯣꯝꯗꯤ ꯀꯔꯤꯁꯨ ꯇꯧꯗꯦ ꯑꯥ ꯂꯝꯕꯤ ꯆꯪꯐꯝ ꯈꯛꯇꯅꯦ
ꯂꯝꯕꯤ ꯆꯪꯐꯝ ꯈꯥꯛ ꯇꯥꯔꯣ
ꯎꯝ ꯃꯥꯅꯦ
ꯈꯣꯏ ꯈꯨꯨꯟ ꯌꯨꯠꯁꯤꯡꯕꯨ ꯂꯩꯕꯨ ꯂꯩꯔꯤꯕ꯭ꯔꯣ ꯃꯤ ꯂꯣꯏ ꯊꯣꯛꯅꯈ꯭ꯔꯦ
ꯂꯩꯇ꯭ꯔꯦ ꯑꯃꯥꯅꯤꯒꯛ ꯉꯥꯏꯔꯦ ꯌꯨꯠ ꯆꯔꯆ ꯀꯥꯕꯁꯨ ꯑꯃ ꯅꯤꯒꯛ ꯉꯥꯏꯒꯦ
ꯑꯃ ꯅꯤ ꯐꯝꯔꯒ ꯁ꯭ꯄꯤꯀꯔ ꯇꯧꯔ ꯂꯩꯔꯅꯨ ꯑꯩꯕꯨ ꯁ꯭ꯄꯤꯀꯔ ꯇꯧꯕ ꯑꯌꯦ ꯍꯁ ꯀꯔꯝꯕ ꯃꯤꯔ ꯈꯪ ꯑꯩꯕꯨ ꯁ꯭ꯄꯤꯀꯔ ꯇꯧ ꯂꯩ ꯑꯩꯅ ꯁ꯭ꯄꯤꯀꯔ ꯇꯧꯔꯗꯤ ꯑꯩꯅ ꯁ꯭ꯄꯤꯀꯔ ꯇꯧꯔꯗꯤ ꯃꯣꯏ ꯃꯊꯣꯡ ꯆꯥꯔꯣꯏꯕ
ꯄꯨꯛꯅꯤꯡ ꯍꯣꯡꯗꯅ ꯍꯥ ꯄꯨꯂꯞ ꯄꯨꯛꯅꯤꯡ ꯍꯣꯡꯈꯤꯗꯅ ꯑꯥꯃꯔꯣꯝꯗ
ꯎꯝ
ꯎꯝ ꯑꯁ ꯈꯨꯟ ꯍꯟꯅꯤꯡꯉꯦ ꯑꯁꯦꯡꯕꯩ ꯅꯦꯛꯁ ꯌꯥꯔꯗꯤ ꯍꯟꯕ ꯇꯥꯔꯦ
ꯈ꯭ꯔꯤꯁꯃꯥꯁ ꯌꯥꯋꫭꯏ
ꯈ꯭ꯔꯤꯁꯃꯥꯁꯇꯤ ꯂꯥꯛꯑꯔꫭꯏ ꯑꯩ ꯑꯦꯛꯖꯥꯝ ꯊꯥꯕ ꯑꯣꯏꯅ ꯁꯤꯛꯁ ꯁꯦꯃꯤꯁꯇꯔꯒꯤ ꯑꯦꯛꯖꯥꯝ ꯊꯥꯕ ꯑꯣꯏꯅ ꯊꯣꯛꯀꯦ ꯖꯨꯟ ꯖꯨꯂꯥꯏ ꯑꯗꯨꯋꯥꯏꯗ
ꯎꯝ
ꯈ꯭ꯔꯤꯁꯃꯥꯁ ꯊꯣꯛꯑꯗꯤ ꯗꯨ ꯊꯣꯛꯄ ꯌꯥꯔꯣꯏꯕ ꯗꯨꯒꯤ
ꯅꯨꯉꯥꯏꯇꯦꯍꯦ
ꯅꯨꯉꯥꯏꯇꯦ ꯅꯪ ꯎꯔꯔꫭꯏ ꯍꯟꯗꯛ
ꯎꯝ
ꯅꯪꯒ ꯖꯒꯣꯏ ꯁꯥꯔꯔꯣꯏ
ꯆꯥꯔꯔꯣꯏ
ꯀꯨꯝꯁꯤ ꯈꯣꯏꯅꯤ ꯖꯒꯣꯏ ꯁꯥꯃꯤꯟꯅꯍꯧꯕ꯭ꯔꯣ ꯁꯥꯥꯟꯃꯤꯟꯅꯍꯧꯒꯨꯝ ꯇꯧꯋꯦꯍꯦ ꯁꯅꯤꯃ ꯁꯃꯤꯅꯕꯒꯨꯝ
ꯊꯥꯏ
ꯇꯧ ꯁꯥꯏꯌꯦꯕ ꯑꯈꯣꯏꯅꯤ ꯁꯥꯃꯤꯟꯅꯩꯌꯦꯕ ꯆꯍꯤ ꯈꯨꯗꯤꯡ ꯁꯥꯃꯤꯅꯗꯦ ꯍꯟꯗꯛꯗꯤ ꯁꯥꯃꯤꯅꯕꯅꯦ
ꯎꯝ
ꯑꯁ ꯁꯤꯖꯦ ꯂꯧꯔꯣꯏ ꯐꯪꯒꯗꯧꯅꯦ ꯃꯦꯃꯔꯤ ꯑꯣꯏꯅꯕ
ꯑꯣ
ꯀꯣꯟꯅ ꯏꯆꯥ ꯏꯁꯨ ꯈꯣꯏꯗ ꯎꯍꯟꯅꯕ
ꯎꯝ
ꯍꯣꯏ ꯍꯣꯏ ꯑꯗꯨꯗꯤ ꯐꯖꯅ ꯂꯩꯌꯣ
ꯎꯡ
ꯍꯣꯔꯦꯟ ꯅꯨꯃꯤꯗꯥꯡ ꯑꯃꯨꯛ ꯐꯥꯎꯅꯁꯩ
ꯑꯣꯏ
ꯀꯣ
ꯍꯣꯏ ꯉꯥꯏꯔꯝꯒꯦ
ꯀꯥꯥꯏ ꯀꯥꯏ ꯆꯜꯂꯝꯒꯅꯣ
ꯎꯝ
ꯅꯨꯡꯁꯤ ꯅꯨꯡꯁꯤꯅ ꯆꯥꯛ ꯌꯦꯟꯁꯥꯡ ꯊꯣꯡꯉꯒ ꯉꯥꯏꯔꯝꯃꯨ
ꯉꯥꯏꯔꯝꯒꯦ ꯉꯥꯏꯔꯝꯒꯦ
ꯂꯥꯛꯀꯦ ꯂꯥꯛꯀꯦ
ꯎꯝ
ꯁꯨꯄꯔꯃꯦꯟ ꯋꯥꯏꯔꯒ
ꯍꯣꯏ ꯁꯨꯄꯔꯃꯦꯟ ꯋꯥꯏꯔꯒ ꯂꯥꯛꯑꯣ